ꯌꯥꯔꯕ
ꯍꯜꯂꯣ
ꯇꯥꯗ
ꯑꯣ ꯅꯨꯡꯉꯥꯏꯔꯤꯕꯣ
ꯅꯨꯡꯉꯥꯏꯔꯤꯌꯦ
ꯑꯥ
ꯀꯃꯥꯏ ꯀꯃꯥꯏ ꯇꯧꯔꯤꯒꯦꯕ
ꯂ ꯏꯗꯗ ꯑꯩꯗ ꯈꯣꯡꯗ꯭ꯔꯨꯝ ꯇꯣꯔꯕꯣꯠ ꯃꯥꯏꯔꯦꯟ ꯄꯥꯟꯕꯗꯧꯅ ꯄꯨꯡꯄꯥꯟꯗ ꯄꯥꯜꯂ ꯂꯩ ꯃꯊꯣꯡ ꯃꯔꯝ ꯈꯪꯗꯕꯤ ꯅꯪꯗꯤ
ꯎꯝ ꯆ ꯃꯥꯅꯦꯒꯗ꯭ꯔꯦ ꯑꯩ ꯑꯗꯨꯝ ꯄꯪ ꯏ ꯃꯔꯦꯗꯤ ꯑꯗꯨꯝ ꯂꯩꯔꯤꯗꯅ ꯐꯤ ꯈꯔ ꯁꯥ ꯎꯝ
ꯑꯩꯗꯤ ꯅꯪꯅ ꯄꯛꯅꯛꯏꯗ ꯀꯣꯂꯦꯖꯀꯤ ꯑꯦꯛꯖꯥꯝ ꯗꯦꯠ ꯀꯌꯥꯗꯒꯤꯦ
ꯃꯊꯪ ꯊꯥꯗ
ꯃꯊꯪ ꯊꯥꯗ
ꯎꯝ
ꯑꯣ ꯑꯗꯨꯗꯤ ꯈꯔ ꯂꯥꯏꯔꯤꯛꯇꯤ ꯄꯥꯁꯜꯂꯣꯍꯦ
ꯎꯝ ꯂꯨꯔꯤꯕ ꯑꯃꯅ ꯇꯥꯛꯇꯕ ꯁꯕꯖꯦꯛ ꯈꯔ ꯌꯥꯎꯔꯤ ꯀꯃꯥꯏꯅ ꯊꯥꯗꯣꯏꯅꯣ ꯈꯜꯂꯤ
ꯑ ꯇꯥꯔ ꯀꯅꯤꯗ ꯑꯗꯨꯗꯤ
ꯑ ꯃꯃꯥꯡꯗꯁꯨ ꯇꯥꯛꯈꯤꯗꯤꯌꯦ ꯑꯩꯈꯣꯏꯒꯤ ꯍꯪꯉꯦꯕ ꯑꯩꯈꯣꯏꯒꯤ ꯃꯥꯏꯅ ꯀꯩꯅꯣ ꯕꯤ ꯑꯦ ꯁꯤ ꯑꯦꯝ ꯗꯤ ꯁꯤ ꯀꯥꯏꯅ ꯂꯩꯌꯦꯕꯀꯣ
ꯎꯝ
ꯑꯗꯨꯗꯨꯒꯤ ꯍꯣꯏ ꯃꯦꯖꯔꯕꯨꯗꯤ ꯑꯗꯨꯝ ꯀ꯭ꯂꯥꯁ ꯇꯧꯋꯤ ꯑꯗꯨꯗꯨꯒ ꯃꯥꯏꯅꯔꯒ ꯑꯦꯝ ꯗꯤ ꯁꯤꯒꯕꯨꯗꯤ ꯑꯝꯇ ꯇꯧꯗꯦꯕ ꯑꯗꯨꯝ ꯑꯩ ꯀ꯭ꯂꯥꯁ ꯁꯨ ꯇꯧꯕ ꯌꯥꯎꯗ꯭ꯔꯒꯁꯨ ꯅꯣꯁ ꯅꯨꯡꯒꯨꯝꯕ ꯊꯥꯛꯇꯅ ꯈꯣꯠꯇꯛꯇꯅ ꯇꯧꯕꯔꯁꯨ ꯑꯃꯠꯇ ꯇꯧꯗꯕꯤꯅꯦꯕ ꯇꯧꯔꯤꯁꯦ
ꯎꯝ ꯇꯧꯔꯛꯀꯅꯤ ꯇꯧꯔꯛꯀꯅꯤ ꯅꯛꯁꯜꯂꯛꯀꯥꯟꯗ ꯀꯔꯤꯝ ꯈꯜꯂꯨꯅꯨ ꯀꯔꯤꯝ ꯋꯥꯔꯨꯅꯨ
ꯑꯗꯨꯃꯥꯏꯅꯕꯨ ꯇꯧꯔꯛꯑꯗꯤ ꯐꯩ ꯃꯃꯥꯡꯗ ꯀꯩꯝ ꯇꯧꯈꯤꯗꯦ ꯑꯩꯈꯣꯏꯒꯤ
ꯇꯧꯔꯛꯀꯅꯤ ꯇꯧꯔꯛꯀꯅꯤ
ꯎꯝ
ꯎꯝ ꯎꯝ ꯀꯩꯅꯣ ꯇꯧꯔꯤꯁꯦ ꯃꯅꯝ ꯑꯃꯝ ꯅꯝꯃꯦ
ꯀꯩꯗꯕꯒꯦ
ꯑꯩꯒꯤ ꯀꯥꯁꯦ ꯇꯣꯏꯂꯦꯠ ꯃꯅꯝꯒ ꯇꯣꯏꯂꯦꯠꯀ ꯈꯔ ꯅꯛꯅꯕ ꯍꯥꯏꯇꯥꯔꯦ ꯃꯤꯒꯤ ꯊꯪꯅꯕꯒꯤ ꯃꯅꯝ ꯑꯃ ꯂꯥꯛꯑꯦ
ꯎ ꯆꯥꯛ ꯆꯥꯔꯤꯉꯩ ꯑꯗꯨꯃ ꯂꯥꯛꯑꯗꯤ ꯐꯔꯛꯅꯤꯍ
ꯂꯥꯛꯇꯦꯗ ꯑꯗꯨꯕꯨꯗꯤ ꯇꯥꯛꯄꯧ ꯂꯥꯛꯑꯇꯦ ꯇꯥꯡꯅ ꯑꯃꯨꯃꯨꯛ ꯂꯥꯛꯇꯧꯔ
ꯑꯣ ꯐꯩ ꯐꯩꯦ ꯑꯗꯨ ꯑꯣꯏꯗꯤ
ꯎꯝ ꯇꯨꯔꯦꯟ ꯏꯁꯤꯡꯒ ꯂꯥꯛꯇ꯭ꯔꯣ
ꯂꯥꯛꯑꯦꯗꯣ ꯍꯥꯟꯅꯗꯤ ꯄꯨꯡ ꯀꯨꯛꯀꯗ ꯎꯝ ꯂꯥꯛꯑꯦ
ꯑꯅꯩꯕ ꯑꯣꯏꯅ ꯂꯥꯛꯄ꯭ꯔꯥ
ꯍꯥꯟꯅꯗꯤ ꯑꯔꯨꯕ ꯑꯣꯏꯅ ꯑꯣꯏꯔꯝꯕꯅꯦꯕ ꯑꯗꯨꯒ ꯄꯨꯡ ꯈꯔ ꯂꯩꯔꯕ ꯃꯇꯨꯡꯗ ꯑꯃꯨꯛ ꯑꯅꯕ ꯑꯃꯨꯛ ꯂꯥꯛꯑꯦ
ꯑꯗꯨꯗꯤ ꯏꯟ ꯁꯣꯟꯅꯗ꯭ꯔꯣ
ꯁꯣꯂꯦ ꯆꯦꯕ ꯃꯦꯝ ꯃ ꯌꯁꯣꯟ
ꯎꯝ ꯅꯨꯡꯁꯥꯅ ꯃꯥꯏ ꯀꯥꯊꯦꯛꯆꯅꯤ ꯇꯟꯊꯣꯟꯕꯁꯦ ꯌꯥꯝ ꯀꯥꯊꯦꯛꯄꯅꯦꯕ
ꯁꯣꯛꯄꯅꯤ ꯁꯣꯛꯄꯅꯤ ꯉꯥꯗꯤ ꯄꯥꯛꯂꯛꯇꯦ ꯍꯥꯏꯗꯤ ꯍꯪꯨꯕꯗ
ꯂꯛꯇꯕ꯭ꯔꯥ
ꯂꯛꯇꯦ ꯈꯣꯏ ꯅꯥꯟ ꯍꯥꯡꯕ
ꯄꯥꯠ ꯌꯧꯔꯝꯃꯔꯣꯏꯌꯦ ꯏꯁꯤꯡꯗꯣ ꯑꯗꯨꯅ
ꯑꯥ꯫ ꯏꯁꯤꯡ ꯆꯥꯎꯔꯒ ꯏꯁꯤꯡ ꯃꯌꯥꯝꯒ ꯆꯥꯎꯔꯒ ꯉꯥ ꯀ ꯀꯩ ꯐꯥꯗꯅ ꯈꯣꯠꯇꯅ ꯇꯧꯕꯗꯤ ꯇꯧꯅꯗꯕ꯫
ꯉꯥ ꯐꯥꯔꯗꯤ ꯅꯣꯏ ꯏꯃꯨꯡꯗꯤ ꯉꯥ ꯐꯖꯅ ꯆꯥꯔꯅꯤ ꯑꯩ ꯅꯣꯏꯗ ꯈꯔ ꯆꯥꯛ ꯆꯥꯔ ꯂꯥꯛꯇꯥꯔꯦ꯫
ꯎ ꯂꯥꯛꯑꯥ ꯂꯥꯛꯑꫭ ꯂꯥꯛꯇꯦ ꯫
ꯅꯣꯏꯗ ꯑꯗꯨꯝ ꯆꯥꯔ ꯂꯩꯔ ꯂꯣꯏꯔꯦ꯫
ꯑꯩ ꯆꯥꯛ ꯁꯔꯨꯛꯇꯣ ꯊꯥꯡꯉ ꯊꯥꯡꯉꯒ ꯅꯣꯏꯗ ꯑꯗꯨꯝ ꯆꯥꯕ꯫
ꯂꯥꯛ ꯂꯥꯛꯑꯣ ꯫
ꯏꯁ ꯅꯣꯏ ꯆꯦꯡ ꯂꯣꯏꯊꯣꯛꯈ꯭ꯔꯗꯤ ꯀꯃꯥꯏꯅ ꯇꯧꯅꯤ꯫
ꯀꯩꯝ ꯈꯜꯂꯨꯅꯨ ꯃꯌꯥꯝ ꯂꯩꯔꯤꯗꯨ ꯀꯩꯅꫭ꯫
ꯐꯧ ꯑꯣꯏꯅ ꯕꯣꯔꯥ ꯑꯃ ꯊꯥꯡꯉꯑꯁꯤꯔꯥ꯫
ꯎꯝ ꯑꯦ ꯑꯩ ꯀꯩꯅꯣꯝꯇꯥ ꯑꯁꯦꯡꯕꯩ ꯍꯪꯒꯦ ꯇꯧꯔꯥꯁꯦ ꯑꯗꯨꯨꯝ ꯀꯥꯎ ꯂꯩꯔ꯫
ꯀꯩꯅꯣ꯫
ꯑꯩꯈꯣꯏꯒꯤ ꯍꯟꯗꯛꯀꯤ ꯀꯩꯅꯣꯒꯤ ꯀꯣꯂꯦꯖ ꯁꯦꯀꯦꯟ ꯁꯦꯃꯤꯁꯇꯔꯒꯤ ꯐꯣꯔꯝ ꯊꯥꯔꯛꯑꯦꯕ ꯀꯩꯅꯣꯗ꯫ ꯋꯥꯆꯞꯇ ꯑꯣꯏꯅ ꯃꯥꯒꯤ ꯂꯤꯡꯇꯣ ꯑꯗꯨꯗ ꯆꯪꯉꯦ ꯑꯇꯩ ꯀꯀꯩ ꯁꯞꯖꯦꯛ ꯀꯩ ꯂꯣꯏ ꯃꯦꯟꯕ ꯈꯣꯠꯄ ꯑꯗꯨꯕꯨꯗꯤ ꯑꯅꯝꯕ ꯂꯣꯏꯔꯦꯕꯀꯣ ꯏꯔꯣꯏ ꯂꯣꯏꯕꯒꯤ ꯕꯤ ꯑꯦꯁ ꯁꯤ ꯅ ꯊꯥꯑꯦꯕ ꯕꯤ ꯑꯦ ꯁꯤꯁꯦ ꯑꯩꯈꯣꯏ ꯃꯃꯥꯡꯗ ꯏꯟꯚꯥꯏꯔꯣꯟꯃꯦꯟꯇꯦꯜ ꯏꯁꯇꯗꯤ ꯂꯧꯈꯤꯕ꯫ ꯃꯣꯏꯅ ꯑꯣꯞꯁꯟꯁꯦ ꯑꯅꯤ ꯄꯤꯕꯅꯦꯕ ꯑꯣꯞꯁꯟ ꯑꯅꯤ ꯄꯤꯕꯁꯦ ꯑꯃꯅ ꯌꯣꯒꯒ ꯍꯧꯖꯤꯛꯀꯤꯗꯨꯒ ꯄꯤꯕ꯫ ꯑꯗꯨꯅ ꯑꯩꯈꯣꯏꯅ ꯌꯣꯒꯥꯗꯣ ꯇꯜꯂꯦꯅ ꯍꯧꯖꯤꯛꯀꯤ ꯏꯟꯚꯥꯏꯔꯣꯟꯃꯦꯟ ꯏꯁꯇꯗꯤꯗꯣ ꯑꯣꯏꯅ ꯈꯜꯂꯦ ꯑꯗꯨꯗꯨ ꯑꯗꯨꯒ ꯁꯦꯀꯦꯟ ꯁꯦꯃꯤꯁꯇꯔꯒꯤ ꯍꯟꯇꯛꯀꯤ ꯊꯥꯔꯛꯏꯕ ꯂꯤꯡꯇꯨꯗꯅ ꯑꯗꯨꯗꯣ ꯑꯃꯨꯛ ꯌꯥꯎꯗꯕꯤ꯫ ꯑꯅꯧꯕ ꯑꯅꯤ ꯑꯃ ꯊꯣꯛꯂꯛꯄ꯫
ꯗꯤ ꯌꯥꯔꯣꯏꯌꯦ ꯑꯣꯖꯥꯗ ꯍꯪꯉꯣ꯫
ꯎꯝ ꯑꯗꯣ
ꯀꯣꯂꯦꯖꯇꯅꯦ ꯆꯠꯂꯣꯕ ꯅꯣꯏ ꯀꯥꯡꯕꯨꯗꯣ꯫ ꯑꯣꯖꯥꯗ ꯍꯪꯅꯑꫭꯕ꯫
ꯑꯗꯨꯕꯨꯗꯤ ꯍꯪꯉꯦ ꯈꯔ ꯑꯃꯅꯗꯤ ꯍꯥꯏꯌꯦ ꯑꯅꯧꯕ ꯍꯧꯖꯤꯛꯀꯤ ꯍꯥꯟꯅꯒꯤ ꯄꯣꯠꯇꯣ ꯑꯃꯠꯇ ꯌꯥꯎꯗ꯭ꯔꯦꯕ ꯌꯣꯒꯒ ꯍꯧꯖꯤꯛꯀꯤꯗꯨꯒ꯫ ꯑꯅꯧꯕ ꯉꯥꯛꯇꯅꯦꯕ ꯑꯗꫭ ꯃꯣꯏ ꯍꯥꯏꯁꯤꯅꯦ ꯑꯄꯥꯝꯕ ꯑꯃ ꯈꯜꯂ ꯑꯗꯨꯝ ꯃꯦꯜꯂꫭ ꯌꯥꯏꯌꯦꯅꯝ ꯍꯥꯏꯕ꯫
ꯍꯣ ꯀꯩꯅꯣ ꯇꯧꯋꯣ ꯎꯝ ꯍꯪꯉꯣ ꯍꯥꯏꯗꯤ ꯍꯪꯕ ꯀꯜꯂꯣꯕ ꯑꯣꯖꯥꯅꯤ ꯈꯪꯗꯦ ꯑꯃꯅꯤ ꯈꯪꯗꯦ ꯍꯪꯉꯣ꯫ ꯑꯗꯨꯒ ꯅꯪ ꯅꯪꯅ ꯐꯤ ꯁꯥꯔꯤꯗꯣ ꯐꯤ ꯁꯥꯕꯗ ꯀꯔꯤ ꯋꯥꯔꯤ ꯇꯥꯏ꯫
ꯑꯩꯗꯤ ꯏꯟꯁꯄꯦ ꯑ
ꯌꯨꯇꯨꯞꯇꯒꯤ ꯋꯥꯔꯤ ꯇꯥꯕꯗꯣ ꯑꯈꯣꯏꯒꯤ ꯃꯤꯠ ꯃꯥꯏ ꯑꯣꯏꯒꯗꯕ ꯑꯁꯦꯡꯕ ꯊꯣꯛꯈꯤꯕ ꯋꯥꯔꯤꯒꯨꯝꯕ ꯑꯗꯨꯗꯒꯤ ꯂꯩꯗꯅ ꯑꯇꯩ ꯑꯇꯩ ꯋꯥꯔꯤ ꯅꯨꯡꯉꯥꯏ ꯅꯨꯡꯉꯥꯏꯕ꯫ ꯅꯪꯉꯣꯟꯗ ꯄꯨꯛꯅꯤꯡ ꯂꯧꯁꯤꯡ ꯍꯦꯟꯒꯠꯀꯗꯕ ꯑꯗꯨ ꯑꯣꯏꯅ ꯇꯥꯎꯋ ꯅꯨꯡꯁꯤ ꯉꯣꯟꯒꯤ ꯅꯨꯄꯥꯒ ꯅꯨꯄꯤꯒ ꯅꯨꯡꯁꯤꯅꯕꯒꯤ ꯋꯥꯔꯤ ꯀꯦꯅꯕꯒꯤ ꯋꯥꯔꯤꯗꯣ ꯇꯥꯔꯒ ꯅꯪꯉꯣꯟꯗ ꯀꯔꯤꯝ ꯆꯥꯎꯈꯠꯄ ꯄꯨꯔꯛꯑꯣꯕ꯫
ꯑꯗꯨꯒꯨꯝꯕ ꯇꯥꯔꯗꯤ ꯑ ꯇꯔꯦꯛ ꯏꯟꯁꯄꯦꯛꯇꯔ ꯗꯌꯥꯏꯔꯒꯨꯝꯕ ꯍꫭꯏ ꯀꯩꯅꯣ ꯀ ꯄ ꯇꯥꯏꯀꯣ ꯕꯨꯠꯀꯤ ꯑ
ꯕꯨꯠꯀꯤꯒꯨꯝꯕꯗꯣ ꯌꯥꯝ ꯀꯟꯅ ꯇꯥꯁꯜꯂꯨꯅꯣ ꯈꯪꯕ꯭ꯔꯥ ꯑ ꯑꯈꯣꯏ ꯗꯥꯏꯗꯤ ꯕꯨꯠꯇꯣ ꯃꯔꯥꯡ ꯈꯔ ꯀꯥꯏꯕꯅꯤꯅ ꯅꯪ ꯀꯤꯔꯗꯤ ꯀꯃꯥꯏꯅ ꯇꯧꯅꯤ꯫
ꯑꯩ ꯁꯨꯝ ꯍꯥꯟꯅ ꯇꯥꯈꯤꯕꯩꯔꯥ ꯈꯪꯗꯦ ꯑꯗꯨꯝ ꯇꯥꯔ ꯇꯥꯅꯤꯡꯕ ꯍꯥꯏꯇꯥꯔꯦ꯫
ꯎꯝ꯫ ꯌꯥꯝ ꯀꯟꯅ ꯇꯥꯁꯜꯂꯨꯅꯣ ꯕꯨꯨꯠꯇꯨꯗꯤ꯫
ꯎꯝ꯫
ꯑꯗꯣ ꯀꯩꯅꯣ ꯑꯩꯅ ꯍꯧꯖꯤꯛ ꯍꯥꯏꯒꯦ ꯇꯧꯔꯝꯏꯗꯨꯕꯣ꯫ ꯅꯣꯏ ꯃꯥꯗꯤ ꯊꯕꯛ ꯆꯠꯈꯕꯣ꯫
ꯂꯝꯪꯆꯥꯛ ꯆꯥꯛꯏꯌꯦ ꯀꯣꯟꯁꯦ ꯅꯕꯥꯅꯤ ꯑꯃꯃꯝ ꯁꯥꯔꯝꯗ꯭ꯔꯣ
ꯏꯅꯩ ꯃꯥꯒꯤꯅ ꯀꯔꯤ ꯐꯤ ꯀꯩ ꯃꯆꯨ
ꯑꯩꯒ ꯑꯗꯨꯝ ꯃꯥꯟꯅꯩ ꯍꯥꯏꯐꯦꯠ ꯑꯩ ꯃꯃꯥꯡꯗ ꯑꯃ ꯂꯩꯕꯗꯤ ꯃꯥꯟꯅꯗꯦ ꯑꯗꯨꯗꯨꯒ ꯂꯪ ꯃꯆꯨ ꯍꯟꯗꯛꯇꯤ ꯃꯥꯟꯅꯩꯑꯕ ꯐꯦꯟꯕ ꯈꯣꯠꯄ ꯂꯣꯟꯕ ꯂꯩꯔꯤꯅ ꯃꯥꯒꯤ ꯅꯨꯡ ꯑꯆꯧꯕ ꯑꯣꯏꯔꯛꯄ
ꯑꯗꯣ ꯍꯥꯏꯗꯤ ꯑꯀꯨꯞꯄꯅ ꯐꯖꯕ ꯑꯣꯏ ꯅꯤꯡꯉꯉꯣ
ꯎ ꯀꯨꯄꯅꯗꯤ ꯍꯦꯜꯂꯦ
ꯃꯒꯨꯟ ꯂꯩꯕꯗꯣ
ꯎꯝ ꯀꯩ ꯍꯥꯏ ꯑꯗꯨ ꯂꯩ ꯆꯥꯎ ꯆꯥꯎꯅ ꯍꯒ
ꯅꯣꯏꯅ ꯁꯥꯔꯤꯗꯣ ꯅꯣꯏꯅ ꯁꯥꯔꯤꯗꯣ ꯂꯤꯁꯤꯡ ꯅꯤꯄꯥꯟꯗ ꯌꯣꯜꯂꯦ ꯍꯥꯏꯗ
ꯃꯄꯥꯟ ꯇꯔꯥ ꯍꯣꯏ ꯑꯗꯥꯏ
ꯇꯔꯥ ꯌꯧꯕ꯭ꯔꯥ
ꯎꯝ ꯌꯧꯕꯁꯨ ꯌꯥꯎꯋꯦ ꯑ ꯈꯪꯗꯦ ꯂꯩ ꯂꯩꯒꯤ ꯃꯈꯥ ꯌꯥꯝ ꯄꯣꯜꯂꯦ ꯑꯗꯨꯅ ꯍꯥꯏꯕ ꯉꯝꯗꯕ ꯑꯩꯈꯣꯏꯅ